ꯍꯜꯂꯣ ꯑꯁ ꯀꯃꯥꯏ ꯀꯃꯥꯏ ꯇꯧꯔꯤꯒꯦ
ꯑꯥ ꯑꯗꯨꯝ ꯑꯦ
ꯅꯪꯗꯤ ꯀꯃꯥꯏ ꯇꯧꯔꯤꯒꯦ
ꯑꯗꯨꯝ ꯐꯥꯝꯃꯤ ꯑꯩ ꯕꯦꯜꯀꯣꯅꯤ ꯄꯥꯝꯃꯒ ꯅꯨꯡꯁꯤꯠ ꯆꯥꯔꯤ
ꯊꯥꯗ꯭ꯔꯣ ꯁꯥꯔꯁꯨ ꯅꯡꯒꯟꯗ ꯐꯗꯤ ꯑꯆꯣꯠꯄ ꯑꯃ ꯅꯞꯄꯤꯅꯦ ꯑꯩ ꯑꯥꯏꯗꯤꯌꯥꯗꯤ ꯌꯥꯏꯍꯦ ꯅꯥꯠꯇꯔꯥꯗꯤ ꯁꯤꯔꯦ ꯑꯗꯨꯝ
ꯑꯁ ꯅꯣꯡ ꯈꯤꯇꯪ ꯇꯥꯗꯣꯏ ꯃꯥꯜꯂꯦꯍꯦ ꯃꯑꯣꯡꯗꯤ
ꯑꯣ ꯂꯩꯌꯦ ꯎꯝ
ꯅꯡ ꯉꯁꯤ ꯄꯣꯔꯒꯔꯝ ꯑꯃꯥ ꯂꯩꯌꯦ
ꯃꯤꯒꯤꯗꯥ ꯂꯛꯄꯅꯤꯗ
ꯑꯣ
ꯂꯥꯏꯔꯤꯛ ꯁꯨꯛꯄꯥ ꯄꯥꯗꯦꯉꯣ ꯅꯪ ꯑꯦꯛꯖꯥꯝ ꯂꯩꯕꯥ ꯅꯇꯔꯣꯒꯥ ꯇꯧꯔꯛꯏ
ꯑꯦꯛꯖꯝ
ꯑꯦꯛꯖꯥꯝꯗꯣ ꯍꯌꯦꯡ ꯑꯦꯛꯖꯥꯝꯅꯦ ꯍꯥꯏꯔ ꯀꯥꯟꯗ ꯈꯤꯇꯪ ꯌꯦꯡꯕꯒꯨꯝꯕ ꯑꯗꯨꯅꯦ ꯑꯩꯗꯤ ꯑꯗꯨꯃ ꯇꯧꯗ꯭ꯔꯗꯤ ꯂꯣꯏꯅ ꯀꯥꯎꯊꯣꯛꯑꯦꯕ
ꯍ
ꯍꯅ ꯄꯕꯗ ꯍꯅ ꯄ ꯀꯟꯅꯗꯔ꯭ꯦ ꯀꯥꯎꯊꯣꯛꯑꯦ ꯑꯩꯗꯤ
ꯑꯁ ꯀꯩꯩꯅ
ꯀꯩꯅꯣ ꯄꯨꯣꯟꯁꯜꯂꯒ ꯀꯩꯅꯣ ꯌꯥꯗ꯭ꯔꯦꯗꯗꯤꯜꯂꯤꯁꯤ ꯑꯁ ꯗꯦꯜꯂꯤꯗꯤ ꯄꯩꯁꯥ ꯄꯥꯏꯗꯗꯤ ꯀꯨꯏꯅ ꯍꯤꯡꯉꯣꯏꯌꯦ
ꯃꯣꯏ ꯄꯩꯁꯥ ꯄꯥꯏꯕꯁꯤꯡꯅꯦ ꯎꯝ ꯑ ꯌꯥꯗ꯭ꯔꯦ ꯌꯥꯗꯦ
ꯦ ꯌꯥꯗꯕꯩꯗꯤ ꯌꯥꯝꯁꯤ ꯌꯥꯗꯦ ꯑꯗꯨ ꯉꯅꯥꯎꯆꯥ ꯊꯕꯛ ꯆꯠꯄ ꯑꯣꯏꯔꯕꯣ
ꯃꯥꯥꯡꯉꯁ ꯁꯤꯗꯒꯤ ꯇ꯭ꯔꯦꯅꯤꯡ ꯍꯧꯗꯧꯅꯦ ꯑꯗꯣ ꯅꯍꯥꯟ ꯁꯠꯇ꯭ꯔꯥ
ꯑꯗꯨ ꯀꯃꯥꯏ ꯇꯧꯅꯤ ꯅꯣꯏ ꯍꯣꯔꯦꯟ ꯕꯦꯔꯥꯒ ꯂꯩꯒꯔꯣ
ꯈꯪꯉ
ꯈꯪꯗꯦ ꯃꯥ ꯑ ꯁꯣꯝꯗ ꯃꯣꯏ ꯇꯤꯝ ꯂꯤꯗꯔꯗ ꯑꯩꯆꯥꯥꯔꯗ ꯀꯩꯗ ꯃꯥ ꯍꯥꯏꯅꯕ ꯈꯪꯗꯦ ꯎꯝ ꯑꯆꯥ ꯑꯁ ꯍꯥꯏꯗꯤꯦ ꯐꯔ ꯑꯩꯈꯣꯏ ꯂꯩꯇꯔꯣ ꯊꯕꯛ ꯍꯥꯏꯔꯣ ꯑꯩꯈꯣꯏ ꯁꯤꯅꯤꯌꯣ ꯗꯨꯗꯤꯗꯨꯨꯅꯦꯕꯏ ꯆ ꯀꯝ ꯆꯅꯗꯕ ꯀꯩ ꯀꯩ ꯆꯥꯔ ꯍꯤꯡꯉꯒꯦ ꯑꯗꯨꯗꯤ ꯏꯁꯤꯡꯗ
ꯏꯁꯤꯡ ꯈ ꯊ ꯀꯔꯤ ꯀꯩ ꯀꯩ ꯈ ꯑ
ꯎ ꯑꯦꯁ ꯅꯣꯏ ꯏꯂꯦꯛꯇ꯭ꯔꯣꯂꯥꯏꯠ ꯊꯛꯑꯣꯍꯦ ꯏ ꯇꯂꯥꯏ ꯊ ꯐꯒ꯭ꯔ ꯋꯥꯗ ꯊ ꯑ ꯑꯗꯨꯁꯨ ꯑꯗꯨꯁꯨ ꯌꯥꯏ ꯑꯗꯨꯁꯨ ꯌꯥꯏ ꯐ꯭ꯔꯦꯁ ꯔꯣ ꯅꯠꯇ꯭ꯔꯒ ꯄꯀꯦꯠꯀꯤꯗꯨꯔꯣ ꯑꯗꯨ ꯂꯤꯡꯀꯦꯠ ꯇꯔꯥ ꯕꯥꯏ ꯋꯥꯟ ꯒꯦꯠ ꯋꯥꯟ ꯑꯦ ꯦꯡꯀꯦꯠꯇ ꯍꯣꯡꯅ ꯐꯪꯕꯅꯤ
ꯑꯥ ꯑꯗꯨꯗꯩ ꯀꯩꯀꯩ ꯇ꯭ꯔꯣꯐꯤꯛ ꯀꯅꯥꯑꯒ ꯄꯨ ꯄꯤꯊꯛꯄꯅꯤ
ꯍꯨꯝ ꯗꯤꯡ ꯄꯨꯕꯗꯤ ꯅꯥꯇꯦꯀꯣ ꯐ ꯍꯥ ꯗꯦꯡꯒꯨꯒꯗꯤ ꯅꯠꯇꯀꯣ
ꯈꯥ ꯑꯩ
ꯈꯪꯗꯦꯗꯥ ꯑꯩꯗꯤ ꯃꯥꯂꯩꯅꯤꯅꯦ ꯍꯣꯏ ꯃꯣꯏ ꯃꯁꯥ ꯋꯥꯕ ꯈꯣꯠꯄ ꯌꯥꯝ ꯇꯧꯔꯗꯤ
ꯁꯤ ꯁꯋꯥꯕꯕꯨ ꯆꯣꯛꯊꯥ
ꯀꯣꯛꯊꯔꯒ ꯀꯝꯇ ꯇꯧꯕ ꯉꯝꯗꯕꯤ ꯑ ꯎꯕꯁꯨ ꯌꯥꯎꯁꯜꯂꯛꯏꯕ ꯑꯁ ꯑ ꯑꯗꯨꯗꯤ ꯀꯨꯏꯔꯕꯣ ꯃꯣꯏꯅꯤꯁꯦ ꯃꯣꯏꯅꯤꯗꯤ ꯉꯔꯥꯡ ꯁꯤꯗꯩ ꯇꯧꯕꯅꯦ ꯑꯩꯗꯤ ꯀꯩꯅꯣꯗꯩꯅꯤ ꯗꯦꯠ ꯇ꯭ꯋꯦꯟꯇꯤ ꯁ꯭ꯋꯥꯏꯗ ꯑꯁ ꯑꯁ ꯈꯔ ꯑꯩ ꯃꯃꯥꯡꯁꯨ ꯅꯥꯈ꯭ꯔꯦꯕ ꯁꯦ ꯎꯝ
ꯑꯗꯨꯗ ꯁꯨꯝ ꯃꯥꯟꯅꯔꯛꯄ ꯍꯥꯏꯇꯥꯔꯦ ꯃꯑꯣꯡꯗꯣ ꯂꯥꯏꯍꯧꯒ ꯇꯧꯔꯒ ꯏꯁꯥꯒ ꯊꯤ ꯆꯣꯛꯊꯔꯒ ꯇꯧꯔꯛꯄꯗꯨꯗ
ꯑꯥ ꯑꯥ ꯃꯃꯥꯅꯦ ꯑꯁ ꯀꯣꯀꯣꯅꯠ ꯋꯥꯇꯔ ꯌꯥꯝ ꯊꯛꯄꯅꯦ ꯗꯦꯡꯒꯨ ꯅꯥꯔꯁꯨ
ꯊꯛꯢꯅꯦ ꯑꯩꯒꯦ ꯊꯥꯡꯃꯟꯗꯅ ꯍꯩꯅꯗꯗꯅ ꯑꯇꯣꯞꯄ ꯍꯩ ꯃꯍꯤ ꯑꯃꯨꯛ ꯊꯛꯏꯅꯦꯕ
ꯑꯣ ꯍꯣꯏ ꯑꯁ ꯄꯦꯜꯂꯦ ꯊꯛꯈꯨꯗꯤꯡ ꯊꯛꯈꯨꯗꯤꯝ ꯊꯛꯄꯗꯨꯁꯨ ꯑꯁ ꯈꯔ ꯁꯤꯝꯇꯝꯗꯨ ꯈꯔ ꯍꯦꯜꯂꯛꯑꯗꯤ ꯆꯦꯛꯑꯞꯀ ꯇꯧꯊꯣꯛꯑꯣꯦ ꯍꯣꯏ ꯑꯥꯂꯥꯕꯨꯗꯤ ꯍꯣꯁꯄꯤꯇꯥꯜ ꯆꯠꯁꯦꯅ ꯇꯧꯕꯅꯦꯅ ꯌꯥꯝ ꯀꯟꯅꯗꯤ ꯍꯦꯟꯖꯟꯅꯗ꯭ꯔꯦ ꯐꯅꯔ ꯃꯥꯜꯂꯦ ꯍꯤꯗꯥꯛ ꯆꯥꯕ ꯑꯣꯀꯦ ꯑꯣꯀꯦ
ꯑꯗꯨꯒꯤ ꯂꯩꯔ ꯄꯨꯗꯥꯎꯖꯣ
ꯎꯝ
ꯃꯥꯁꯨ ꯀꯩꯝ ꯇꯧꯔꯝꯗꯕꯅꯦ ꯉꯔꯥꯡꯗꯤ ꯂꯥꯏꯍꯧ ꯇꯧ ꯈꯠꯂꯤ
ꯍꯦ ꯃꯥꯑꯣ ꯃꯥꯕꯨ ꯃꯥꯏ ꯅꯨꯄꯤ ꯃꯥꯏ ꯅꯨꯄꯤꯗ ꯌꯦꯡꯕ ꯂꯥꯛꯑꯣ ꯍꯥꯏꯕꯅꯦ ꯎ
ꯈꯪꯗꯦ ꯃꯥꯏ ꯅꯨꯄꯤ ꯃꯥꯁꯨ ꯃꯥꯏ ꯅꯨꯄꯤ ꯑꯣꯏꯅꯅ ꯆꯠꯂꯨ ꯅꯨꯃꯤꯠꯇꯨꯗꯩꯅꯦꯕ ꯑꯗꯨ ꯑꯗꯨꯗꯩ ꯅꯣꯡꯉꯥꯜꯂ ꯍꯧꯔꯛꯏꯅꯦ
ꯑꯠꯆꯥ ꯃꯥꯏ ꯅꯨꯄꯤꯅ ꯀꯩꯅꯣꯝꯃ ꯇꯧꯋꯤꯈꯔꯣ ꯈꯪꯗꯣꯏꯅꯤ
ꯑꯩꯁꯨ ꯈꯜꯦ
ꯂꯥꯏꯍꯧꯒ ꯇꯧꯈꯥꯠꯂꯛꯄꯗꯨꯗ
ꯎꯝ
ꯑꯩꯈꯣꯏꯅꯕꯨ ꯀꯩꯝ ꯂꯩꯇꯦꯕ ꯃꯊꯟ ꯅꯥꯖꯔꯛꯄꯅꯦꯕ
ꯋꯥꯏꯍꯦ ꯋꯥꯏꯍꯦ ꯅꯥꯕꯁꯦ ꯋꯥꯏ
ꯑꯁ ꯅꯥꯕꯕꯨ ꯍꯦꯟꯅ ꯇꯟꯕ ꯂꯩꯇ꯭ꯔꯤ ꯑꯩꯗꯤ ꯀꯥꯡꯅ ꯆꯤꯛꯈꯤꯗ ꯑꯩꯗꯤ ꯌꯥꯝ ꯀꯤꯕꯅꯤꯗ ꯗꯦꯡꯒꯨ ꯅꯥꯗꯣꯏꯔꯟ ꯑꯩ ꯔꯨꯝꯗꯣ ꯀꯥꯡ ꯌꯥꯝꯃꯦꯕ ꯑꯁ ꯑꯗꯣ ꯑꯩꯅ ꯀꯩꯁꯨ ꯒꯨꯠ ꯅꯥꯏꯠꯀ ꯊꯥꯟꯕ ꯅꯠꯇꯦ ꯅꯨꯡꯗꯥꯡꯗꯗꯤ ꯕ꯭ꯂꯦꯡꯀꯦꯠ ꯕꯦꯠꯁꯤꯠ ꯏꯜꯂ ꯇꯨꯝꯃꯤꯅꯤꯅꯤ ꯀꯥꯡ ꯆꯤꯛꯇꯅꯕ ꯑꯁ
ꯕꯦꯔꯥ ꯆꯗꯦꯍꯦ ꯅꯥꯪꯏꯗꯨꯁꯨ
ꯑꯊꯥꯅꯤ ꯍꯥꯏ ꯐꯜꯂ ꯁꯦꯀꯦꯟ ꯅꯠꯇꯦ ꯁꯦꯀꯦꯟ ꯐ꯭ꯂꯣꯔ ꯑꯣꯏꯕꯩ ꯈꯔ ꯌꯥꯏꯕ ꯑꯁ ꯑꯗꯨ ꯅꯠꯇ꯭ꯔꯗꯤ ꯀꯥꯡ ꯊꯤꯛꯑꯦ ꯑꯁ ꯑꯌꯨꯛꯇ ꯍꯧꯒꯠꯄꯗꯣ ꯀꯥꯡꯗꯣ ꯏꯅꯣꯏꯅꯣꯏ ꯑꯗꯨꯝ ꯂꯩꯔꯝꯕꯅꯦꯕ ꯑ
ꯅꯥꯉꯣꯟꯗꯩꯩ ꯈꯔꯗꯤ ꯆꯨꯞꯊꯣꯛꯑꯅꯦ ꯑꯗꯨꯗꯤ
ꯑꯩꯗꯤ ꯈꯪꯗ꯭ꯔꯦ ꯁꯤ ꯂꯥꯛꯑꯔꯣꯏ ꯅꯪ ꯌꯥꯝ ꯀꯪꯈ꯭ꯔꯦꯒꯥꯏ ꯀꯥꯡ ꯆꯨꯞꯈ꯭ꯔ ꯖꯥꯠꯂꯅ ꯈꯜꯂꯤ
ꯑꯗꯨꯅ ꯀꯥꯡ ꯊꯥꯛꯑꯦꯅꯦ ꯑꯗꯨꯗ
ꯎꯝ ꯑꯁ ꯑ ꯑꯗꯨ
ꯍꯥꯎ
ꯑꯁ ꯆꯥꯛ ꯆꯥꯗ꯭ꯔꯤꯕꯣꯗꯣ ꯅꯣꯏꯗꯤ
ꯆꯥꯛ ꯌꯥꯝ ꯆꯥꯗꯦ ꯍꯥꯏꯔꯒ ꯊꯣꯡꯕꯨ ꯊꯣꯡꯗꯦ
ꯅꯪꯁꯨ ꯆꯥꯗ꯭ꯔꯦ
ꯆꯥꯗꯦ ꯆꯥꯅꯤꯡꯗꯤꯌꯦ ꯆꯥꯛꯁꯨ
ꯑꯗꯨꯣꯏꯅꯦ ꯑꯁ ꯁꯥꯕꯒꯤ ꯑꯦꯐꯔꯇꯥꯏꯔ ꯂꯩꯔꯝꯃꯣꯏꯅꯤ
ꯑꯩꯗꯤ ꯏꯁꯤꯡ ꯑꯅꯤꯃ ꯄꯥꯪꯊꯛ ꯊꯛꯆꯜꯂꯕꯅꯤꯕꯨ ꯍꯧꯖꯤꯛꯁꯨ ꯏꯁꯤꯡ ꯑꯌꯤꯪ
ꯑꯃꯨꯛ ꯍꯦꯟꯖꯤꯟꯗꯣꯏꯔ ꯍꯪꯗꯦ ꯅꯥꯕꯥ ꯑꯥ ꯂꯩꯇ ꯈꯪꯕ ꯌꯥꯝ ꯋꯥꯌꯦꯟ ꯁꯥꯕꯁꯤ ꯑꯗꯨꯅꯦ ꯑꯁ ꯏꯪꯕ ꯏꯪꯕꯗꯤ ꯌꯥꯏꯌꯦ ꯁꯥꯕꯗꯤ ꯂꯧꯊꯣꯛꯄ ꯌꯥꯗ꯭ꯔꯦꯕ ꯏ ꯅꯨꯪꯉꯥꯏ
ꯎꯝ
ꯏꯪꯕꯗꯤ ꯑꯗꯨꯝ ꯕ꯭ꯂꯦꯡꯀꯦꯠꯀꯁꯤ ꯏꯟꯕ ꯑꯗꯨꯝ ꯌꯥꯏꯑꯕ ꯑꯗꯨ ꯁꯥꯕ ꯃꯩꯗꯤ ꯂꯧꯊꯣꯛꯄꯗꯨ ꯌꯥꯗ꯭ꯔꯦ ꯐꯨꯏ ꯈꯣꯡꯒ꯭ꯔꯥꯎ ꯑꯗꯨ ꯑꯊꯥ ꯑꯊꯥꯁꯤ ꯆꯦꯟꯈꯤ ꯌꯥꯏꯑꯕ ꯎꯥꯝ ꯑꯩꯗꯤ ꯁꯥ ꯅꯛꯇ ꯂꯨꯔꯗꯤ ꯈꯔꯗꯤ ꯐꯔꯛ ꯀꯗ ꯃꯥꯅꯦ
ꯈꯪꯗꯦꯗꯁꯨ
ꯈꯪꯗꯦꯅꯦ ꯆꯨꯗꯣꯏꯔ ꯆꯨꯔꯣꯏꯗꯣꯏꯔ ꯃꯨꯝꯗꯤ ꯃꯨꯝꯖꯜꯂꯦ ꯆꯨ ꯆꯨꯗꯤ ꯐꯅꯤ ꯅꯣꯏꯒꯤ ꯈꯜꯂꯒ ꯆꯨꯕꯤꯌꯣ ꯍꯥꯏꯌꯦꯅꯦ ꯑꯩꯁꯦ
ꯑꯣꯜꯋꯦꯁ ꯍꯦꯟꯅ ꯃꯨꯝꯖꯤꯜꯂꯤꯂꯥ ꯈꯥꯡꯄꯣꯠꯇꯦ ꯁꯤꯁꯨ
ꯑꯥꯍꯦ ꯑꯁ ꯑꯗꯨꯁꯨ ꯑꯗꯨꯁꯨ ꯌꯥꯏ ꯑꯣꯏꯔꯝꯕ ꯌꯥꯏꯅꯦ ꯗꯦꯜꯂꯤ ꯄꯣꯠꯂꯨꯁꯟꯁꯤꯁꯨ ꯑꯨꯝ
ꯄꯣꯂꯨꯁꯟꯗꯤꯞ
ꯄꯣꯂꯨꯁꯟꯗꯤ ꯐꯥꯖꯟ ꯊꯥꯔꯦꯗꯣ ꯑꯗꯨꯅꯦ ꯁꯤ ꯄꯣꯂꯨꯁꯟ ꯄꯣꯂꯨꯁꯟꯗꯤ ꯃꯅꯤꯄꯨꯔꯗ ꯑꯣꯏꯔꯝꯗꯤ ꯑꯦ
ꯂꯣꯏ ꯁꯤꯔꯅꯤ
ꯁꯤꯔꯅꯤ ꯁꯤꯔꯅꯤ ꯑꯠ ꯗꯦꯜꯂꯤꯗ ꯗꯦꯜꯂꯤꯗ ꯍꯤꯡꯕ ꯌꯥꯔꯣꯏꯍꯦ ꯑꯁꯦꯡꯕ ꯊꯕꯛ ꯇꯧꯕ ꯌꯥꯝꯃꯈꯩ ꯇꯧꯔꯥ ꯑꯗꯨꯝ ꯍꯟꯒꯗꯝꯕꯅꯦ
ꯎꯝ
ꯁꯤꯛꯁ꯭ꯇꯤ ꯐꯤꯐꯇꯤ ꯁꯤꯛꯁ꯭ꯇꯤ ꯌꯧꯔꯥ ꯂꯣꯢ ꯁꯤꯔꯅꯤ ꯁꯤꯗꯤ ꯀꯅꯥ ꯍꯤꯡꯗꯣꯏꯅꯣ ꯎꯝ ꯎꯝ ꯃꯥꯅꯦ ꯑꯗꯨꯗ ꯆꯨꯔꯨꯞ ꯊꯛꯄꯥ ꯃꯤꯒꯁꯦ ꯑꯁ ꯌꯥꯏꯅꯦ
ꯊꯥꯛꯄ ꯊꯥꯛꯇꯕ ꯆꯞ ꯃꯥꯟꯅꯔꯦ ꯁꯤ ꯂꯩꯔꯗꯤ꯫
ꯑꯦ ꯊꯥꯛꯄꯅ ꯐꯥꯔꯦꯗ
ꯊꯥꯛꯄꯅ
ꯊꯥꯛꯄꯅꯥ ꯐꯔꯦ ꯎꯝꯍꯨꯝ ꯑꯗꯨꯅꯦ ꯏꯇꯥꯎ ꯃꯇꯝ ꯇꯥꯔ ꯃꯥꯜꯂꯦꯍꯦ
ꯍꯣ ꯍꯣꯏ
ꯍꯣ ꯍꯣꯏ ꯍꯣꯏ ꯊꯝꯃꯦ
ꯆꯠꯂꯣ ꯊꯝꯖꯜꯂꯣ